ꯇꯥꯔꯕ꯭ꯔꯣ ꯀꯔꯤ ꯇꯧꯕꯔꯣ
ꯀꯔꯤꯁꯨ ꯇꯧꯗꯦ ꯑꯗꯨꯝ ꯂꯩꯔꯤꯌꯦ ꯍꯣꯏ
ꯏꯕꯥꯅꯤꯒꯤ ꯉꯁꯤꯒꯤ ꯂꯣꯏꯕ ꯃꯥꯜꯂꯦ ꯉꯁꯤ ꯗꯣ ꯍꯧꯖꯤꯛ
ꯀꯔꯤꯕ ꯇꯥꯏ ꯀ ꯀꯔꯤ ꯍꯥꯏꯕ꯭ꯔꯣ ꯐꯖꯅ ꯇꯥꯗꯦ
ꯇ ꯀꯔꯤ ꯇꯧꯔꯒ ꯂꯩꯕ꯭ꯔꯣ
ꯌꯒ ꯃꯥꯒꯤ ꯅꯨꯨꯄꯥꯒ ꯀꯣꯜ ꯇꯧꯔꯒ ꯂꯩ ꯚꯤꯗꯤꯌꯣ ꯀꯣꯜ
ꯑꯋꯥꯡꯂꯣꯝꯒꯤ
ꯀꯅꯥꯒꯤ ꯀꯅꯥ ꯈꯨꯟꯒꯤ ꯅꯨꯄꯥ ꯀꯣꯏꯕ꯭ꯔꯣ
ꯁꯋꯥꯥꯡꯂꯣꯟꯒꯤ ꯃꯕꯨꯡꯗꯣ
ꯕꯦꯡꯗ ꯊꯣꯛꯄ ꯅꯨꯄꯥꯗꯣ
ꯍꯣꯏ
ꯋꯥꯏ ꯂꯣꯡ ꯄꯤꯌꯥꯅ
ꯑꯀꯁ꯭ꯅꯦ
ꯗꯒꯦ
ꯎꯝ ꯑꯃꯨꯛ ꯍꯜꯂꯛꯄ ꯃꯣꯏ ꯑꯅꯤ ꯈꯣ ꯀꯒꯂ ꯎ
ꯄꯨꯄ
ꯑ ꯃꯥꯒꯤꯗꯤ ꯆꯪꯅꯗꯤ ꯑꯄꯣꯠ ꯂꯩꯕꯤꯒꯦ ꯍꯥꯏꯕꯅꯦ
ꯀꯔꯤ ꯂꯩꯕꯤꯒꯦ ꯍꯥꯏꯕ
ꯃꯥ ꯃ ꯄꯥ꯭ꯔ ꯎꯝ ꯍꯗꯦꯒꯦ
ꯅꯣꯢꯗ ꯀꯥꯌꯦꯗꯤ ꯀꯥꯌꯦ ꯅꯩꯔꯦꯅꯦ ꯑꯗꯨꯗꯤ
ꯅꯨꯡꯉꯥꯏ ꯍꯥꯏꯗꯦ ꯍꯥꯏꯗꯅꯦ ꯃꯥꯅ
ꯃꯥꯗꯤ ꯄꯩꯁꯥ ꯀꯌꯥ ꯀꯌꯥ ꯐꯪꯉꯦ ꯑꯗꯨ꯭ꯔꯣ
ꯐꯪꯂꯦ ꯦ ꯑꯄ ꯑꯗꯨ ꯑꯗꯨ ꯁꯗꯦꯣꯏꯁꯨꯁꯨ
ꯌꯨꯅꯦ ꯅ ꯋꯥꯡꯔꯝꯅꯤꯗꯨꯇꯤ
ꯑꯥ ꯀꯗ ꯑ ꯃꯥꯒꯤ ꯅꯨꯄꯥ ꯆꯥꯎꯕꯅꯤꯅ ꯆꯥꯛ ꯆꯥꯒꯅꯨ ꯍꯥꯏꯌꯣ
ꯍꯪꯀꯤꯟ ꯀꯧꯅꯤꯉꯥꯏ ꯆꯥꯛ ꯆꯒꯅꯨ ꯍꯥꯏꯌꯦ
ꯑꯁꯦꯡꯕꯒꯤ ꯃꯕꯥꯅꯤ ꯀꯣꯏ ꯅꯥꯕ꯭ꯔꯥ
ꯎꯝ ꯅꯍꯥꯥꯟꯅꯤ ꯀꯣꯏ ꯅꯍꯥ ꯆ ꯃꯔꯥꯡ ꯃꯔꯥꯡꯗ ꯃꯔꯥꯡ ꯑꯗꯨ ꯃꯥꯏꯀꯒꯕ ꯃꯥꯂꯦ ꯅ ꯍꯟ ꯅꯤꯡꯕꯅꯦ ꯃꯣꯏ ꯑꯅꯤ ꯀꯣꯏꯗꯕ ꯃꯇꯝꯗ ꯑꯦ ꯑꯣꯏꯕ ꯃꯇꯝꯗ ꯏꯕꯥꯅꯤꯕꯨ ꯅꯩꯀꯥꯂꯣꯡ ꯕꯖꯥꯔꯗ ꯎꯔꯤ ꯎꯗꯕ ꯁꯥꯔꯒ ꯀꯕꯤ ꯀꯔꯤꯅꯣꯗꯣ ꯇꯤꯡꯄꯣꯛꯒꯦꯝꯕꯗ ꯌꯦꯡꯉꯅꯤ ꯑꯗꯣ ꯃꯥꯒꯤ ꯁꯥꯏꯠ ꯁꯥꯏꯗ ꯌꯦꯡꯉꯒ ꯑꯗꯨꯝ ꯆꯠꯈ꯭ꯔꯅꯤ ꯑꯩꯈꯣꯏ ꯑꯅꯤ ꯎꯔꯗꯤ ꯎꯗꯕ ꯁꯥꯔꯒ ꯀꯃꯥꯏꯅ ꯎꯝ ꯃꯥꯒꯤꯗꯨꯂꯣ ꯄꯥꯏꯅꯤꯡꯉꯥꯏ ꯅꯪꯂꯥꯏꯌꯦꯅꯥꯅ ꯍꯥꯏꯌꯦ ꯃꯤꯗꯤ ꯃꯤꯗꯤ ꯇꯨꯂꯣꯞ ꯍꯥꯎꯔꯦ
ꯂ ꯆꯠꯇ꯭ꯔꯁꯨꯨ ꯌꯥꯔꯦꯅ
ꯎꯝ ꯀꯦꯔꯦꯂꯥ ꯆꯠꯇꯠꯇ꯭ꯔꯁꯨ ꯌꯥꯔꯦ ꯃꯥꯗꯤ
ꯃꯥꯒꯤ ꯅꯨꯄꯥꯒꯤ ꯄꯩꯁꯥ ꯂꯣꯏ ꯂꯥꯎꯔꯁꯦ ꯂꯣꯏ
ꯑꯜꯂꯦꯗ ꯇꯨ ꯃꯣꯏ ꯑꯅꯤꯒꯤ ꯃꯆꯥꯗꯤ ꯄꯤꯛ ꯄꯤꯛꯀꯅꯤ
ꯗꯤꯌꯨꯗꯤ ꯋꯥꯡꯅꯒꯅꯥꯏꯌꯦꯅ
ꯖꯗꯅꯤ
ꯅꯕꯅꯤꯗꯤ ꯀꯩꯗꯧꯉꯥꯏ ꯆꯠ ꯀꯦꯔ ꯆꯠꯀꯦ ꯍꯥꯏꯗꯤ
ꯖꯟꯋꯥꯔꯤ ꯐꯦꯕ ꯋꯥꯔꯤ
ꯃꯦꯗ ꯃꯦꯒꯨꯝꯕꯗ ꯑꯃ ꯁꯦꯛꯁꯟ ꯑꯃ ꯍꯥꯎꯕꯅꯦ
ꯋꯥ ꯃꯦ ꯒꯨꯝꯕꯗ ꯆꯥꯠꯀꯗꯣꯏꯅꯦ
ꯑꯎ
ꯑꯩ ꯁꯣꯛꯄꯅ ꯇꯤꯛꯀꯦꯠ ꯉꯟꯅ ꯀꯛꯄꯤꯔꯗꯤ ꯉꯥꯟꯅ ꯍꯜꯂꯜꯛꯀꯅꯤ ꯑ ꯉꯥꯅꯜ
ꯁꯦꯝꯕꯥꯔ ꯗꯦꯠ ꯏꯂꯥꯕꯦꯟ
ꯁꯦꯝꯕꯔ ꯅꯣꯕꯦꯝꯕꯔ ꯗꯤꯁꯦꯝꯕꯔ ꯊꯣꯛꯈꯔꯗꯤ ꯑꯥ ꯃꯃꯤꯒꯤ ꯗꯨꯀꯥꯟ ꯃꯃꯥꯡꯗ ꯐꯔꯤꯁ ꯐꯨꯔ ꯒꯨꯝꯕ ꯍꯥꯡꯁꯦꯔꯥ ꯈꯪꯅꯤꯡꯉꯥꯏ ꯄꯩꯁꯥ ꯈꯔ ꯇꯥꯅꯤꯡꯉꯥꯏ
ꯑꯩꯁꯨ ꯇꯥꯥꯟꯕ ꯂꯥꯛ
ꯃꯣꯃꯣ ꯒꯨꯝꯕ ꯌꯣꯟꯅꯕ
ꯈꯪꯗ꯭ꯔꯦꯗ ꯇꯤꯀꯦꯠ ꯀꯥꯛꯅꯤꯡꯉꯥꯏ ꯄꯩꯁꯥꯇꯗꯤꯉꯥꯏꯔꯣ
ꯎꯝ
ꯀꯦꯔꯦꯂꯥꯗꯗꯤ ꯄꯩ ꯇꯤꯛꯀꯦꯠꯀꯤ ꯄꯩꯁꯥ ꯀꯌꯥ ꯀꯌꯥ ꯑꯣꯏ ꯍꯥꯏꯕ꯭ꯔꯥ
ꯈꯪꯗꯦ ꯁꯚꯦꯟ ꯊꯥꯎꯖꯟ ꯑꯩꯏꯠ ꯊꯥꯎꯖꯟꯒꯨꯝꯕ ꯑꯣꯏꯔꯝꯅꯤ
ꯀꯤꯟꯗꯤ ꯍꯧꯖꯤꯛꯀꯥꯟ ꯀꯔꯤ ꯇꯥꯎꯕ ꯂꯩꯕꯀꯣ
ꯈꯪꯗꯦ ꯑꯩꯈꯣꯏꯗꯤ ꯕꯦꯡꯒ꯭ꯂꯣꯔꯗ ꯂꯥꯛꯕ ꯃꯥꯜꯂꯦ ꯀꯔꯤ ꯊꯕꯛ ꯇꯧꯕ꯭ꯔꯥ ꯈꯪꯗꯦ
ꯃꯥꯗꯤ ꯅꯍꯥꯟꯗꯒꯤ ꯅꯥꯔꯁ ꯇꯝꯔꯝꯗ꯭ꯔꯗꯤ ꯐꯥꯗꯣꯏꯅꯤꯗ ꯃꯇꯝ ꯃꯥꯡꯅꯤꯡꯉꯥꯏꯅꯤ
ꯊꯕꯥꯛ ꯇꯥꯎꯕ ꯌꯥꯏꯅ ꯑꯃ
ꯀꯔꯤ ꯇꯥꯔꯒ ꯂꯕ꯭ꯔꯥꯎꯁꯤꯐꯥ
ꯔꯤꯖꯥꯎꯜ ꯊꯣꯛꯇ꯭ꯔꯤꯌꯦ ꯍꯥꯏꯑꯦ ꯑꯗꯨꯒꯤ ꯊꯕꯛ ꯇꯥꯎꯧꯕ ꯌꯥꯗꯦ ꯍꯥꯏꯑꯦ ꯃꯣꯏꯒꯤ ꯁꯥꯔꯇꯤꯐꯤꯀꯦꯠꯒꯨꯝꯕꯗꯣ ꯀꯣꯂꯦꯖꯇ ꯁꯝꯃꯤꯠ ꯇꯧꯕ ꯃꯥꯜꯂꯦ ꯊꯣꯏ ꯑꯦ ꯁꯥ ꯀꯌꯥꯗ ꯂꯥꯏꯔꯤ ꯊꯕꯥꯛ ꯇꯥꯎꯕꯗꯤ ꯌꯥꯗꯕ
ꯑꯣꯝ ꯍꯥꯎꯦ ꯈꯥꯎꯔꯤ ꯆ ꯊ ꯍꯧꯗꯤ ꯀꯏ ꯔꯦ
ꯆꯤꯡ ꯈꯣꯏꯁꯨ ꯗꯦꯜꯍꯤꯗ ꯆꯪꯈ꯭ꯔꯦ ꯑꯁꯤ ꯀꯦꯚꯟ ꯀ꯭ꯌꯨꯒꯤ ꯇ꯭ꯔꯦꯅꯤꯡ ꯆꯠꯀꯅꯤ ꯍꯥꯏꯌꯦ
ꯑꯣ
ꯑꯗꯨ ꯆꯠꯂꯒ ꯊꯥ ꯑꯅꯤ ꯇ꯭ꯔꯦꯅꯤꯡ ꯄꯤꯅꯤ ꯍꯥꯏꯌꯦ ꯑꯗꯨ ꯂꯣꯏꯔꯒ ꯏꯟꯇꯔꯚꯤꯌꯨ ꯂꯧꯅꯤ ꯑꯗꯨ ꯏꯟꯇꯔꯚꯤꯌꯨ ꯂꯣꯏꯔꯒ ꯊꯣꯛꯇ꯭ꯔꯗꯤ ꯃꯥꯁꯨ ꯑꯇꯣꯞꯄ ꯊꯕꯛ ꯄꯤꯒꯦ ꯍꯥꯏꯌꯦꯦ ꯃꯆꯦꯈꯣꯏ ꯂꯩꯕꯅꯤꯅ ꯃꯣꯏꯒꯤ ꯔꯤꯂꯦꯇꯤꯚ ꯔꯤꯂꯦꯇꯤꯚ ꯈꯔ ꯂꯩ ꯌꯅꯤꯅ ꯑꯗꯨꯣꯗꯥ
ꯑꯣ ꯁꯌꯥꯟꯗꯤ ꯄꯩꯁꯥ ꯀꯌꯥ ꯀꯌꯥ ꯁꯥꯕꯔꯔꯕꯣ
ꯇꯦꯟ ꯈꯔ ꯍꯦꯟꯕ ꯃꯥꯜꯂꯦ ꯃꯣꯏꯗꯣ ꯀ꯭ꯔꯨꯖ ꯂꯥꯏꯟ ꯆꯪꯅꯤꯡꯕꯒꯤ ꯐꯥꯏꯚ ꯏꯁꯇꯥꯔ ꯍꯣꯇꯦꯜꯗ ꯊꯕꯛ ꯍꯥꯟꯅ ꯇꯥꯎꯕ ꯃꯥꯜꯂꯦꯗ ꯗꯥꯏꯔꯦꯛꯇꯣ ꯆꯪꯕꯗꯣ ꯃꯤ ꯌꯥꯎꯗꯕꯣ ꯃꯥꯂꯦ
ꯊꯗ꯭ꯔꯦꯗ ꯃꯆꯨꯗꯁꯨꯣ ꯀ ꯂꯥꯏꯟ ꯃ ꯆꯥꯡꯂꯤꯥꯏ ꯇ꯭ꯔꯦꯅꯤꯡ ꯆ ꯂꯩ ꯎ
ꯀꯁꯤ ꯏꯅ ꯇꯦꯔꯃ ꯍꯥꯏꯒꯗ ꯀꯦꯕꯤꯤꯟ ꯄ꯭ꯤꯌ ꯒꯤꯦꯠꯇꯠꯂꯦ ꯃꯥꯒꯤꯗꯣ ꯀꯁꯇ ꯍꯣꯏ ꯏꯟꯇꯔꯚꯤꯌꯨꯗꯤ ꯄꯤꯕ ꯌꯥꯏꯦꯗ ꯗꯥꯏꯔꯦꯛ ꯗꯥꯏꯔꯦ ꯆꯪꯕ ꯃꯤ ꯂꯩꯑꯦ ꯍꯥꯏꯌꯦꯦ
ꯎꯝ ꯆꯪꯗꯥꯏꯗꯒꯤ ꯅꯨꯄꯤ ꯑꯃꯗ ꯎꯝ ꯇꯤꯟꯊꯩꯍꯣꯜꯂꯦ ꯍꯥꯏꯔ ꯑꯗꯨ
ꯃꯖꯥ ꯅꯪꯒꯤ ꯃꯅꯥꯑꯣꯅꯨꯄꯤ ꯃꯤꯅꯦ ꯍ
ꯆꯖꯄꯥꯟ ꯆꯈ꯭ꯔꯕ꯭ꯔꯥ ꯍꯥꯥ ꯆꯈ꯭ꯔꯦ
ꯇꯠꯇꯔꯤꯌꯦ ꯍꯧꯖꯤꯛꯀꯤ
ꯎ ꯃꯥ ꯄꯥꯁꯄꯣꯔꯠ꯭ ꯀꯨꯝꯕꯗꯤ ꯁꯦꯝꯕꯥ ꯂꯣꯏꯈꯔ꯭ꯕ ꯃꯜꯂꯤꯅꯦ
ꯑꯦꯛꯖꯥꯝ ꯒꯨꯍꯥꯇꯤꯗ ꯊꯥꯕ ꯆꯠꯄ ꯃꯥꯜꯂꯦ
ꯑꯣ
ꯃꯥꯒꯤꯗꯣ ꯑꯦꯛꯖꯥꯝ ꯊꯥꯔꯒ ꯈꯪꯗꯦ ꯔꯤꯖꯗꯥꯥꯎ ꯊꯣꯛꯂꯗꯤ ꯆꯠꯄ ꯌꯥꯕ ꯃꯥꯜꯂꯦ ꯃꯥꯒꯤ ꯅꯝꯕꯔꯗꯤ ꯂꯩꯑ ꯑꯗꯣ ꯄꯥꯎ ꯑꯩꯈꯣꯏꯗꯤ ꯐꯥꯎꯅꯅꯦ ꯃꯕꯨꯡꯗꯤ ꯃꯔꯛ ꯃꯔꯛꯇ ꯑꯗꯨꯝ ꯀꯣꯜ ꯇꯧꯔꯅꯤ ꯅꯣꯏꯗꯤ ꯐ꯭ꯔꯤꯗ ꯂꯥꯏꯕ꯭ꯔꯥ ꯉꯁꯤꯗꯤ ꯂꯥꯏꯒꯗ꯭ꯔꯥ
ꯍꯣꯏꯗ ꯍꯧꯖꯤꯛꯀꯤ ꯇꯨꯝꯕ ꯃꯇꯝꯅꯤꯣꯏ
ꯍꯣꯇꯦꯜꯗ ꯊꯕꯛ ꯇꯕ꯭ꯔꯥ ꯑꯣꯔ ꯀꯔꯤꯗ ꯊꯕꯛ ꯇꯕ꯭ꯔꯥ ꯃꯥꯗꯣ
ꯄꯥꯎ ꯐꯥꯎꯅ ꯑꯗ ꯀꯣꯏꯔꯦ ꯇ ꯇꯒꯝꯅ
ꯂꯥꯛ ꯑꯩꯈꯣꯏꯗꯤ ꯑꯦꯛꯖꯥꯝ ꯅꯨꯡꯉꯥꯏ ꯍꯥꯏꯕ꯭ꯔꯣ
ꯑꯩ ꯍꯪꯃꯟꯕꯒꯤ ꯍꯥꯏꯅꯤꯡ ꯍꯪꯅꯤꯡꯗ꯭ꯔꯦꯅ ꯍꯟꯗꯛꯇꯛꯇꯤ ꯍꯪꯗ꯭ꯔꯦ ꯍꯥꯟꯅꯤꯦ ꯅꯨꯡꯉꯥꯏꯇꯦꯅ ꯍꯥꯏꯕꯅꯤ
ꯆꯥꯃ ꯈ꯭ꯋꯥꯏꯗꯤ ꯊꯕꯥꯛ ꯇꯥꯎꯕ꯭ꯔꯥ
ꯐꯥꯎꯅꯥꯗ ꯀꯨꯣꯏꯔꯦ ꯍꯣꯏ ꯃꯥꯗꯤ ꯑꯦꯔ ꯍꯣꯁꯇꯦꯜꯁꯤ ꯇ꯭ꯔꯦꯅꯤꯡ ꯆꯠꯂꯒ ꯀꯔꯤ ꯇꯥꯎꯕꯔ ꯈꯪꯗꯦ ꯍꯧꯖꯤꯛ
ꯎꯝ
ꯂꯨꯝꯗꯤ ꯄꯣꯏꯟꯇꯦꯠ ꯁꯦꯠ ꯁꯦꯠꯂꯒ ꯊꯥꯒꯠꯀꯠꯅꯤꯅ
ꯍꯧꯖꯤꯛ ꯐꯥꯎ ꯄꯣꯏꯟꯇꯦꯠ ꯁꯦꯠꯄ ꯂꯩꯕ꯭ꯔꯥ
ꯖꯤꯟꯁ ꯀꯤ ꯄꯣꯏꯟꯇꯦꯠ ꯁꯦꯠꯂꯒꯥ
ꯃꯣꯏꯒꯤ ꯌꯨꯅꯤꯐꯣꯔꯝ ꯑꯣꯏꯔꯝꯅꯤ
ꯈꯣꯡꯒꯔꯥꯎ ꯁꯦꯠꯂꯒꯥ ꯍꯧꯖꯤꯥꯛ ꯃꯨꯛꯀꯥ ꯗꯤꯌꯨ ꯐ꯭ꯔꯤꯗ ꯂꯩꯕ꯭ꯔꯣ
ꯍꯣꯏ ꯀꯣꯜ ꯇꯎꯕ ꯌꯥꯒꯅꯤ ꯑꯁꯤ ꯑꯩꯈꯣꯏ ꯑꯅꯤ ꯂꯣꯏꯔꯒ ꯂꯥꯁꯀꯤ ꯇꯥꯎꯈ꯭ꯔꯣ
ꯑꯁ ꯑꯩ ꯑꯍꯨꯝꯒꯨꯝꯕ ꯇꯧꯅꯤꯡꯉꯥꯏ ꯂꯩꯔꯤꯅꯦ
ꯗꯤꯌꯨꯒꯨꯝꯕꯗ ꯗꯤ꯭ꯌꯨꯗꯗꯤ ꯑꯅꯤꯒꯨꯝꯕ ꯇꯥꯎꯕ ꯌꯥꯅꯤꯉꯥꯏ ꯃꯥꯜꯂꯦ
ꯎꯝ ꯑꯃꯥꯗꯨꯒ ꯍꯧꯖꯤꯛꯀꯤ ꯑꯃꯒ
ꯄꯥꯏꯕꯅꯦ
ꯑꯩꯈꯣꯏꯗꯁꯨ ꯇꯃꯦꯡꯂꯣꯡ ꯁꯤꯡꯖꯨ ꯃꯥꯟ ꯕꯂꯩꯇꯦ ꯁꯤꯗ
ꯀꯅꯥꯅꯥ ꯁꯦꯝꯕꯔꯥ ꯀꯅꯥꯅ ꯌꯣꯟꯕꯔꯥ
ꯋꯥꯟꯅꯥ
ꯑꯦ ꯃꯣꯏ ꯑꯅꯤꯁꯨꯨ ꯗꯦꯜꯍꯤꯗ ꯂꯩꯕ꯭ꯔꯥꯅꯦ
ꯃꯈꯥꯗ ꯂꯥꯌꯦ ꯃꯕꯥꯟꯅꯤ ꯑꯩꯅ ꯀꯔꯤ ꯑꯈ꯭ꯔꯤꯒꯤ ꯄꯌꯣꯅ ꯍꯥꯏꯈ꯭ꯔꯝꯃꯤ
ꯎꯝ ꯐꯔꯤꯗ ꯆꯥꯕ ꯆꯄ ꯌꯥꯌꯦꯅ
ꯎꯝ ꯄꯤꯖ ꯆꯕ ꯆꯠꯂꯦ ꯎꯝ